ꯍꯣꯏ
ꯀꯣ
ꯇꯥꯕ꯭ꯔꯣ
ꯇꯥꯏ ꯇꯥꯏ ꯇꯥꯕ
ꯑꯣ ꯇꯥꯏ ꯇꯥꯔꯦ
ꯄꯤꯛꯏꯅꯦ ꯃꯣꯏ ꯂꯥꯎꯠ ꯏꯁꯄꯤꯀꯔ ꯊꯥꯕ ꯑꯃ ꯌꯥꯎꯗꯕ꯭ꯔꯥ
ꯌꯥꯛꯇ ꯂꯩꯈꯠꯂꯣ ꯈꯒ
ꯂꯩꯗꯤ ꯂꯩꯕꯨꯗꯤ ꯂꯩꯈꯠꯂꯦ
ꯑꯥ ꯑꯗꯕꯨꯁꯦ ꯌꯥꯝ ꯇꯞꯄꯣ ꯍꯥꯏꯁꯦ
ꯑꯩꯅ ꯅꯥꯀꯣꯡꯗ ꯊꯝꯗꯕꯩ ꯃꯥꯡꯗ ꯁꯨꯝ ꯊꯝꯕ ꯑꯗꯨꯏꯅꯤꯗ ꯅꯥꯀꯣꯡꯗ ꯊꯝꯃꯕꯨꯗꯤ ꯑꯗꯨꯝ ꯇꯥꯗꯧꯕ
ꯎ ꯅꯥꯀꯣꯡꯗ ꯑꯣꯏꯅ ꯊꯝꯃꯣꯣꯏ ꯈꯔ ꯂꯣꯟ ꯊꯥꯎ ꯑꯃ ꯌꯥꯔꯗꯧ ꯃꯦ
ꯎꯝ ꯇꯥꯏꯦ ꯇꯥꯏꯔ
ꯎꯝ ꯑꯁ ꯆꯠ ꯅꯠꯇ ꯉꯁꯤ ꯁꯨꯝ ꯌꯥꯝ ꯃꯁꯤꯡꯅ ꯉꯥꯛꯇꯪ ꯊꯣꯛꯎꯁꯦ ꯊꯣꯛꯂꯛꯄꯅꯤꯅ ꯈꯔꯕꯨ ꯆꯠꯄ ꯍꯧꯔꯒꯦ ꯇꯧꯅ
ꯑꯣ ꯑꯩꯁꯨꯗꯍꯥꯛ ꯋꯦꯠ ꯋꯦꯠ ꯐꯅ ꯍꯦꯟꯒꯠꯂꯝꯃꯦ ꯑꯩꯁꯨ ꯀꯩꯅꯣ ꯇꯥꯔꯝꯃꯦ ꯅꯍꯥꯟꯟꯅ ꯁꯚꯦꯟꯇꯤ ꯇꯨꯗꯒꯤ ꯁꯚꯦꯟꯇꯤꯒ ꯀꯩꯅꯣ ꯌꯧꯁꯤꯟ ꯂꯩꯔꯝꯃꯕꯨꯅ ꯅ ꯏꯅꯦ ꯍꯏꯂꯂꯝ ꯑꯃꯃꯦ ꯑꯁ ꯉꯥꯡ ꯅꯍꯥꯟ ꯍꯣꯏꯌꯦ ꯉꯥꯡ ꯅꯍꯥꯟ ꯕꯣꯜ ꯁꯥꯟꯅꯔꯣꯏꯑꯕ ꯑꯩꯈꯣꯏ ꯃꯥꯏ ꯀꯩꯅꯣꯒ ꯑꯩꯈꯣꯏ ꯀ꯭ꯂꯥꯁꯀꯤ ꯃꯈꯩ ꯇꯧꯕꯔ ꯃꯤꯜꯇꯟꯈꯣꯏ ꯑꯗꯒꯤ ꯀꯩ ꯇꯧꯕꯔ ꯔꯤꯁꯤꯀꯥꯟꯇ ꯍꯣꯏ ꯅ꯭ꯌꯨꯇꯟ ꯒ ꯄꯥꯒ
ꯎꯝ
ꯃꯣꯏ ꯃꯔꯛꯇꯧꯕ ꯁꯥꯟꯅꯕꯗꯨꯐꯥꯎꯕ ꯆꯦꯟ ꯉꯝꯁꯤꯜꯂꯛꯇ꯭ꯔꯕꯃꯤ ꯀꯦꯅ ꯑꯗꯩ ꯑꯩꯁꯦ ꯁꯣꯝ ꯉꯝꯗꯅ ꯑꯩ ꯋꯥꯔꯕꯃꯩꯅ ꯍꯥꯏꯗꯤ ꯈꯣꯡ ꯉꯥꯕꯒꯤ ꯍꯦꯛ ꯇꯧꯕꯒ ꯏꯟꯖꯨꯔꯤ ꯇꯛ ꯇꯛ ꯇꯛ ꯂꯩꯒꯟꯕꯤꯗꯣ ꯏꯁꯥ ꯋꯦꯠ ꯍꯥꯏꯗꯤ ꯂꯩꯔꯛꯄꯒꯤ ꯍꯟꯗꯛꯁꯦ ꯑꯇꯩ ꯅꯠꯇꯕ ꯑꯩꯈꯣꯏ ꯑꯩ ꯌꯨꯝꯗꯁꯨ ꯅꯍꯥꯟꯗꯩ ꯂꯩ ꯑꯩꯈꯣꯏ ꯗꯥ ꯑꯃ ꯂꯩꯇꯦꯕ
ꯀꯅꯥꯅꯣ ꯅꯣꯏꯗ
ꯎꯝ ꯑꯩꯈꯣꯏ ꯀꯩꯅꯣꯒꯤ ꯑꯩꯈꯣꯏ ꯕꯥꯆꯧꯒꯤ ꯃꯆꯥ ꯑꯃ ꯑꯩ ꯍꯣꯁꯄꯤꯇꯥꯜꯗꯁꯨ ꯍꯞꯇꯥ ꯑꯅꯤꯃꯨꯛ ꯂꯩꯔꯝꯃꯦꯕ ꯃꯥꯒꯤ ꯁꯪꯕꯩ ꯍꯥꯏꯇꯥꯔꯦꯅꯦ ꯑꯗꯨꯗ ꯑꯗꯨꯝ ꯂꯩꯔꯝꯃꯤ ꯑꯗꯨꯗ ꯃꯥꯅ ꯑꯗꯨꯏ ꯍꯣꯁꯄꯤꯇꯥꯜ ꯂꯩꯔꯤꯉꯩ ꯑꯗꯨꯝ ꯀꯩꯅꯣ ꯌꯦꯟ ꯃꯔꯨ ꯄꯜꯂꯒ ꯇꯧꯕꯅꯦꯕ ꯊꯥꯖꯔꯣꯏ ꯅꯥꯕ
ꯀꯩ ꯌꯦꯟ ꯃꯔꯨꯝ ꯌꯦꯟ ꯃꯔꯨ ꯄꯜꯂ ꯂꯩꯇꯕ
ꯀꯩꯅꯣꯁꯦ ꯎꯝ ꯃꯩꯇꯩꯌꯦꯟꯒꯤ ꯀꯩꯅꯣꯁꯦ
ꯃꯣꯏ ꯑꯥ
ꯃꯩꯇꯩ ꯌꯦꯟꯒꯤ ꯀꯩꯅꯣ ꯌꯦꯟꯁꯦ ꯃꯔꯨꯁꯦ
ꯎꯝ
ꯆ ꯆꯥꯕꯗ ꯍꯥꯏꯗꯤ ꯀꯣ ꯄꯥꯏꯁꯤꯟꯈꯤꯕ ꯍꯥꯏꯇꯥꯔꯦ ꯃꯅꯨꯡꯗ ꯑꯗꯨ ꯋꯤꯟ ꯄꯥꯏꯞꯇꯨꯗ ꯍꯣꯔꯕ ꯄꯟꯕꯗꯨꯗꯤ ꯈꯔ ꯁꯥꯛꯇꯛ ꯇꯧꯋꯦ ꯑꯩꯈꯣꯏ ꯊꯥꯡꯕ ꯍꯥꯏ ꯑꯩꯈꯣꯏ ꯈꯨꯠꯀꯤ ꯇꯥꯡ ꯂꯩꯁꯤ ꯇꯥꯡ ꯑꯅꯤꯒꯨꯝꯕꯩ ꯆꯥꯡ ꯍꯥꯏꯇꯥꯔꯦꯅꯦ
ꯎꯝ
ꯑꯁꯥꯡꯕ ꯑꯗꯨꯗ ꯃꯥ
ꯀꯩ ꯃꯔꯨ ꯀꯃꯥꯏꯅ ꯁꯥꯡꯉꯤꯕ ꯁꯤꯗꯤ
ꯍꯣꯏ ꯑꯗꯨꯅ ꯄꯤꯛꯂꯝ ꯂꯤꯁꯨ ꯂꯤꯔꯦ ꯍꯥꯏꯕ ꯑꯗꯨꯒꯤ ꯄꯛ ꯄꯟꯈꯤꯕꯗꯨꯗ ꯃꯥꯅ ꯇꯧꯔꯒ ꯍꯥꯏꯗꯤ ꯀꯩꯅꯣ ꯇꯧꯕ ꯎꯝ ꯂꯣꯛ ꯑꯩꯈꯣꯏ ꯈꯨꯗꯣꯛꯎꯕ ꯈꯣꯠꯂꯨꯗꯣ ꯑꯃꯨ ꯇꯧꯍꯧꯗ꯭ꯔꯕ ꯑꯗꯨꯗꯩ ꯃꯥꯁꯦ ꯀꯃꯥꯏꯅ ꯇꯧꯒꯦꯗ ꯅꯨꯡꯗꯥꯡꯁꯤꯗ ꯑꯦ ꯀꯩꯅꯣ ꯇꯧꯋꯤ ꯈꯣꯠꯂꯤ ꯍꯥꯏꯔꯒ ꯃꯥꯁꯦ ꯎ ꯌꯥꯅꯤ ꯈꯣꯠꯅꯤ ꯀꯩꯁꯨ ꯇꯧꯔꯣꯏ ꯍꯥꯏꯔ ꯇꯧ ꯀꯥꯁꯦ ꯅꯣꯡꯉꯥꯜꯂꯛꯄꯁꯦ ꯅꯨꯡꯉꯥꯏꯔꯛꯇꯕꯗꯒꯤ ꯖꯤꯕꯟꯗ ꯄꯨꯈꯠꯂꯒ ꯀꯩꯅꯣ ꯁꯤꯇꯤ ꯏꯁꯀꯦꯟ ꯑꯦꯛꯁꯔꯦ ꯂꯧꯀꯥꯟꯗ ꯑꯩꯈꯣꯏ ꯉꯛꯁꯝꯐꯧꯗ ꯂꯧꯔꯕ ꯉ ꯁ ꯃꯣꯗ ꯂꯧꯕꯁꯤꯗꯗꯤ ꯑꯩꯈꯣꯏ ꯀꯩꯁꯨ ꯇꯧꯗ꯭ꯔꯕ ꯑꯗꯩ ꯀꯩꯁꯨ ꯇꯧꯗꯕꯅꯤꯅ ꯑꯦ ꯉꯛꯁꯝꯕꯧꯁꯤꯗꯗꯤ ꯇꯥꯗ꯭ꯔꯕ ꯍꯥꯏꯇꯥꯔꯦꯅꯦ ꯑꯗꯨꯏ ꯃꯥꯁꯤ ꯀꯩꯅꯣꯗ ꯁꯨꯒꯨꯅꯨꯗ ꯇꯥꯏꯕ ꯑꯦꯁꯥꯏ ꯑꯣꯏꯕꯅꯦꯕ
ꯑꯦꯁꯥꯏ
ꯎꯝ ꯁꯨꯛꯅꯗ ꯑꯦꯁꯥꯏ ꯑꯣꯏꯕꯁꯦ ꯃꯥꯁꯦ ꯃꯣꯏ ꯏꯠꯀꯤ ꯃꯥꯏ ꯑꯣꯁꯤꯗꯨꯅ ꯃꯣꯏ ꯀꯩꯅꯣ ꯑꯣꯏꯕ ꯑꯣꯁꯤꯗꯨꯅ ꯃꯥ ꯏꯠꯀꯤꯅꯦꯗ ꯆꯠꯈꯤꯕ ꯑꯗꯨꯒꯤ ꯁꯤꯀꯦꯟ ꯑꯣ ꯁꯤꯀꯦꯟ ꯑꯣꯏꯅ ꯃꯥ ꯄꯨꯕꯅꯦꯕ ꯀꯤꯅꯦ ꯃꯥ ꯁꯤꯗꯤ ꯂꯩꯕꯅꯤꯅ ꯑꯦ ꯃꯥ ꯆꯠꯇ ꯌꯥꯔꯣꯏꯅ ꯆꯠꯂꯒ ꯃꯥꯁꯦ ꯑꯗꯨꯝ ꯊꯕꯛ ꯀꯤꯅꯦꯅ ꯆꯠ
ꯑ
ꯑꯅꯥꯕꯗꯣ ꯈꯥꯡꯖꯤꯜꯂꯨꯕꯗ ꯑꯩꯗꯤ ꯀꯩꯅꯣ ꯇꯧꯔꯦꯗꯅ ꯍꯥꯏꯗꯤ ꯑꯗꯨꯝ ꯃꯥꯗ ꯃꯍꯤꯗ ꯆꯥꯔ ꯈꯣꯠꯂꯒ ꯑꯗꯨꯝ ꯂꯩꯕ ꯃꯍꯤ ꯃꯅꯥꯏ ꯆꯥꯔꯒ ꯑꯅꯥꯕꯗꯤ ꯑꯗꯨꯝ ꯍꯦꯜꯂꯛꯑꯕ ꯑꯗꯩ ꯂꯥꯏꯍꯧꯒꯨꯝꯕ ꯑꯗꯨꯝ ꯁꯥꯔꯖꯥꯠꯅꯤ ꯅꯨꯃꯤꯠ ꯃꯔꯤꯅꯤ ꯃꯉꯥꯅꯤꯃꯨꯛꯁꯤ ꯃꯥ ꯈꯥꯡꯖꯤꯟꯈ꯭ꯔꯦꯕ ꯑꯗꯨꯗꯩ ꯅꯨꯃꯤꯠ ꯇꯔꯨꯛꯅꯤꯁꯨ ꯅꯨꯃꯤꯠ ꯁꯤꯗ ꯃꯥꯁꯤ ꯁꯣꯔ ꯍꯣꯟꯕ ꯌꯥꯝ ꯋꯥꯔꯦꯅ ꯂꯥꯛꯄ ꯑꯗꯨꯗꯩ ꯂꯥꯛꯄꯁꯤꯗꯩꯗꯤ ꯀꯩꯅꯣ ꯇꯧꯔꯑꯦꯗꯅ ꯁꯤ ꯌꯨꯝ ꯌꯧꯔꯀꯥꯟꯁꯤꯗ ꯄꯨꯔꯥ ꯃꯁꯥ ꯑꯗꯨꯝ ꯄꯠꯂꯒ ꯍꯥꯏꯗꯤ ꯄꯨꯔꯥ ꯁꯣꯔ ꯍꯣꯟꯕ ꯋꯥꯔꯦ ꯈꯨꯗꯛꯇ ꯑꯦꯝꯕꯨꯂꯦꯟꯁ ꯇꯧꯔ ꯄꯨꯈꯠꯂꯦ
ꯀ
ꯁꯤꯖꯗ ꯆꯠꯀꯦ ꯇꯧꯕꯁꯤ ꯁꯤꯖꯁꯤ ꯅꯪꯗ꯭ꯔꯕ ꯑꯩꯈꯣꯏꯒꯤ ꯀꯩꯅꯣꯗ ꯀꯥꯟꯆꯤꯄꯨꯔ ꯑꯗꯨꯋꯥꯏꯗ ꯃꯥꯁꯨ ꯁꯣꯔ ꯍꯣꯟ ꯋꯥꯔꯦꯅ ꯑꯩ ꯀꯩꯅꯣꯗ ꯑꯣꯏꯅ ꯑꯥꯏ ꯑꯦꯜ ꯗꯤ ꯑꯦꯁ ꯍꯣꯁꯄꯤꯇꯥꯜ ꯀ ꯀ꯭ꯋꯥꯏꯊꯦꯜꯒꯤꯗꯨ ꯈꯪꯕ ꯅꯠꯇ꯭ꯔꯣ ꯀ꯭ꯋꯥꯀꯩꯊꯦꯜꯒꯤ ꯑꯗꯨꯏꯗꯨꯗ ꯃꯣꯏ ꯑꯣꯏꯅ ꯑꯦꯁ ꯆꯪꯉꯁꯦ ꯑꯗꯨꯗꯤ ꯀꯩꯅꯣ ꯇꯧꯔꯅꯤꯗ ꯌꯥꯔꯔꯣꯏ ꯈꯣꯠꯂꯔꯣꯏ ꯍꯥꯏꯅ ꯌꯥꯝ ꯀꯩꯅꯣ ꯇꯧꯋꯤ ꯂꯥꯛꯑꯃꯤꯅ
ꯑꯗꯨ ꯃꯅꯥꯎ ꯈꯣꯠꯄ ꯑꯃꯨꯛ ꯇꯧꯗꯣꯏꯁꯦ ꯑꯍꯥꯟꯕ ꯑꯗꯨꯃꯥꯏꯅ
ꯄꯗꯤ ꯄꯜꯂꯕꯅꯦꯕ
ꯎꯝꯝ
ꯑꯗꯨꯒ
ꯆꯥ ꯊꯛꯄꯒꯤ ꯀꯔꯤꯝꯇ ꯈꯪꯂꯝꯈ꯭ꯔꯕ
ꯍꯥꯏꯗꯤ ꯃꯍꯤ ꯃꯅꯥꯏꯒꯨꯝꯕꯗ ꯆꯥꯖꯥꯠꯅꯤ ꯑꯗꯣ ꯈꯥꯡꯖꯤꯟꯈꯤꯕꯗꯣ ꯀꯩꯁꯨ ꯇꯧꯔꯣ ꯀꯩꯁꯨ ꯇꯧꯔꯣ ꯍꯥꯏꯗꯤ ꯑꯦꯛꯁꯔꯦꯗꯁꯨ ꯇꯥꯗ꯭ꯔꯕꯃꯤꯅꯦ ꯑꯦ ꯆꯩꯅꯥꯎ ꯀꯣꯟꯟ ꯎꯔꯝꯒꯅꯦꯅ ꯑꯗꯨꯝ ꯈꯜꯂꯕ ꯑꯗꯨꯕꯨꯂ ꯁꯗꯤ ꯎꯀꯥꯟꯗꯗꯤ ꯄꯨꯔꯥ ꯋꯤꯟ ꯄꯥꯏꯞꯇ ꯍꯔꯒ ꯑꯩꯈꯣꯏꯒꯤ ꯑꯩꯒꯤ ꯃꯆꯤꯟ ꯑꯩꯈꯣꯏ ꯇꯨꯝꯅ ꯑꯩꯈꯣꯏ ꯈꯨꯠꯇ ꯊꯤꯟꯕ ꯃꯇꯝꯗ ꯑꯩꯈꯣꯏ ꯅꯥꯏꯒꯡ ꯆꯥꯔꯒ ꯀꯩꯅꯣ ꯇꯧꯔꯛꯇ꯭ꯔꯣ ꯈꯨꯠꯇ ꯍ ꯃꯥꯗꯨ ꯏꯟꯐꯦꯛꯁꯟꯗꯨ ꯗꯥꯏꯔꯦꯛ ꯊꯣꯛꯂꯛꯑꯕ ꯃꯅꯨꯡꯗꯨꯗ ꯑꯗꯩ ꯃꯥꯏꯂꯤ ꯄꯔꯁꯥꯅ ꯈꯔ ꯊꯣꯛꯄ ꯁꯣꯛꯄ ꯑꯗꯨꯒꯤ ꯄꯨꯔꯥ ꯇꯥꯏꯅꯔꯛ ꯍꯥꯏꯇꯥꯔꯦꯅꯦ ꯂꯪꯁꯦ ꯀꯩꯗꯩ ꯑꯗꯒꯤ ꯍꯣꯁꯄꯤꯇꯥꯜꯒꯤ ꯌꯦꯡꯕꯩꯅꯤꯌꯣꯝꯅꯔ ꯀꯩꯅꯣ ꯈꯪꯗꯦꯥꯏ ꯁꯤ ꯅꯨꯃꯤꯠ ꯇꯔꯥꯅꯤꯊꯣꯏ ꯅꯤꯄꯥꯥꯟ ꯂꯩꯔꯒꯦ ꯅꯨꯡ ꯇ ꯇꯧꯔꯒ ꯌꯥꯗꯣ ꯃꯥꯅ ꯃꯥꯅꯅꯦ ꯑꯗꯨꯝ ꯆꯠꯀ꯭ꯔꯦ ꯍꯥꯏꯇꯥꯔꯦꯅꯦ ꯑꯁꯩ ꯑꯗꯨꯒꯤ ꯂꯩꯕꯩꯁꯤꯗ ꯍꯇꯥ ꯑꯅꯤ ꯍꯦꯜꯂꯦ ꯅꯨꯃꯤꯠ ꯇꯔꯥꯅꯤꯄꯥꯜꯅꯤꯃꯨꯛ ꯂꯩꯌꯦꯕ ꯑꯩꯁꯦ
ꯑꯣ ꯅꯣꯏ ꯄꯨꯃꯤꯟꯅ ꯄꯨꯃꯤꯟꯅꯗ
ꯑꯣ ꯑꯩꯈꯣꯏ ꯍꯣꯏ ꯍꯣꯏ ꯍꯣꯏ ꯑꯩꯈꯣꯏ ꯕꯥꯆꯧꯒꯤ ꯑꯩꯈꯣꯏ ꯚꯥꯒꯤꯉ ꯑꯗꯨꯒꯤ ꯑꯉꯥꯡꯁꯨ ꯄꯤꯌꯦ ꯑꯅꯤ ꯑꯗꯨꯒ ꯃꯥꯁꯦ ꯑꯗꯨꯗꯒꯤꯗꯤ ꯑꯗꯨꯗ ꯂꯩꯉꯩ ꯃꯇꯝꯁꯤꯗ ꯑꯩꯁꯦ ꯑꯌꯥꯝꯕꯅ ꯑꯗꯨꯝ ꯑꯩꯈꯣꯏꯗꯤ ꯍꯣꯇꯦꯜꯗ ꯑꯗꯨꯝ ꯆꯥꯛ ꯆꯥꯌꯦꯕ ꯍꯣꯇꯦꯜ ꯆꯥꯛ ꯆꯥꯕ ꯍꯥꯏꯁꯤꯗꯅꯕꯨ ꯑꯗꯨꯝ ꯍꯥꯏꯗꯤ ꯊꯥꯎ ꯑꯃꯗꯤ ꯑꯗꯨꯝ ꯍꯦꯛꯇ ꯆꯥꯏ ꯍꯥꯏꯗꯤ ꯆ ꯆꯥ ꯌꯥꯅꯕ ꯀꯩꯅꯣ ꯇꯧꯅꯕꯅꯦꯗ ꯑꯗꯨꯝ ꯄꯣꯠꯇꯨꯣ
ꯃꯥꯅꯦ
ꯀꯩꯅꯣꯒꯔ ꯁꯥ ꯑꯗꯒꯤ ꯌꯦꯟ ꯈꯔꯆꯥꯥ ꯑꯗꯒꯤ ꯉꯥ ꯉꯥ ꯈꯔꯆꯥꯥ ꯇꯧꯔꯒ ꯀꯛ ꯀꯛ ꯀ ꯑꯗꯨꯝ ꯊꯥꯎꯒ ꯑꯗꯨꯝ ꯆꯥꯁꯤꯟꯕ ꯑꯗꯒꯤ ꯌꯨꯝꯗꯥꯡ ꯅꯨꯡꯗꯥꯡꯁꯦ ꯑꯩꯈꯣꯏ ꯑꯩꯈꯣꯏ ꯇꯣꯀꯦꯟꯒꯤ ꯍꯦꯛ ꯃꯅꯥꯎ ꯅꯨꯄꯥ ꯑꯃ ꯂꯩꯌꯦꯕ ꯃꯥꯄꯣꯛ ꯃꯤꯅꯇꯣ ꯕꯤꯀꯝ ꯍꯥꯏꯇꯥꯔꯦ ꯑꯩꯈꯣꯏ ꯏꯕꯥꯅꯤꯁꯦ ꯑꯌꯥꯝꯕ ꯂꯦꯛꯑꯦꯕ ꯂꯦꯛꯄꯁꯤꯗ ꯑꯗꯨꯝ ꯃꯥꯅ ꯑꯦ ꯅꯨꯡꯗꯥꯡ ꯇꯨꯝ ꯌꯥꯅꯕꯅꯤꯅ ꯑꯩꯁꯨ ꯂꯩꯕꯅꯤꯅ ꯑꯩꯈꯣꯏ ꯇꯣꯉꯥꯟ ꯇꯨꯝꯃꯦꯗꯅ ꯑꯗꯨꯗꯒꯤ ꯏꯤꯔ ꯈꯛ ꯈꯛ ꯂꯧꯔꯒ ꯊꯛꯆꯜꯂꯦꯕ ꯑꯗꯨꯝ
ꯍꯤꯗꯥꯛ ꯃꯆꯥ ꯑꯃ ꯀꯩ ꯑꯃꯣꯨꯝ ꯅꯨꯡꯉꯥꯏꯗꯕꯅꯦ ꯑꯗ
ꯑꯗꯨꯝ ꯊꯛꯄꯅꯤꯅ ꯄꯣꯠꯇꯣ ꯑꯗꯨꯝꯅ ꯌꯥꯈꯤꯗ꯭ꯔꯕ ꯍꯥꯏꯇꯥꯔꯦꯅꯦ ꯈꯔꯗꯤ ꯅꯣꯏ ꯀꯠꯂꯛꯑꯦ ꯑꯗꯩ ꯍꯜꯂꯛꯑꯦ ꯍꯜꯂꯛ ꯀꯥꯟꯁꯤꯗ ꯑꯃꯨꯛ ꯂꯩꯇ꯭ꯔꯕꯅꯤꯅ ꯑꯩꯈꯣꯏꯒꯤ ꯉꯥ ꯍꯦꯟꯕꯒꯤ ꯑꯩꯈꯣꯏ ꯄꯦꯔꯥꯃꯤꯠꯁ ꯑꯗꯨꯝ ꯆꯥꯕꯗꯣ
ꯎꯝ
ꯆꯥꯗ ꯄꯨꯔꯥ ꯃꯑꯣꯡ ꯑꯃꯝꯗ ꯂꯥꯛꯈ꯭ꯔꯦꯕ ꯕꯤꯔꯥ ꯌꯥꯝ ꯍꯥꯏꯇꯥꯔꯦꯅꯦ ꯑꯗꯩ ꯄꯨꯛ ꯀꯥꯡꯂ ꯍꯥꯏꯅ ꯄꯥꯡꯈꯪ ꯀꯟꯈꯠꯂꯒꯅ ꯊꯥꯖꯔꯣꯏ ꯅꯪ ꯑꯩꯅ ꯍꯥꯏꯒꯤꯅꯦ
ꯑꯁ ꯑꯩꯁꯨ ꯑꯩꯁꯨ ꯤ ꯁꯤꯛꯁꯇꯤ ꯐꯥꯏꯚ ꯂꯩꯔꯕꯃꯤꯅ ꯑꯁ ꯌꯥꯗ꯭ꯔꯦꯅ ꯕꯜ ꯁꯥꯟꯅꯕꯅ ꯉꯥꯛꯇꯪ ꯃꯤꯅꯤꯠ ꯃꯉꯥꯥꯁꯦ ꯑꯃ ꯌꯣꯈꯤꯗꯣꯏꯅꯤꯅ ꯈꯨꯍ ꯋꯥꯅ
ꯁꯥꯟꯅꯔꯤꯕꯣ ꯀꯃꯥꯏ ꯇꯧꯔꯤꯒꯦ
ꯇꯞ ꯇꯞ ꯑꯃꯨꯛ ꯁꯅ ꯆꯠꯄꯅꯦ ꯑꯗꯨ ꯍ ꯃꯔꯛꯇ ꯑꯃꯨꯛ ꯀꯌꯥ ꯆꯠꯇꯦ ꯑꯩꯒ꯭ꯔꯣꯗ ꯎꯊꯣꯛ ꯁꯥꯟ ꯑꯞ ꯇꯞꯇ ꯁꯥꯟꯅ ꯀꯥꯟꯅ ꯈꯔ ꯁꯥꯟꯅꯕ ꯇꯞꯇꯨꯁꯨ ꯑꯣꯄꯅꯦꯟ ꯂꯩꯇꯕꯅꯦ ꯑꯃꯨꯛ ꯍꯥꯏꯔꯛꯈꯤꯁꯦ
ꯀꯩꯅꯣ ꯗꯦꯁꯀꯤꯗꯨꯗꯤ ꯑꯗꯨꯝ ꯐꯪꯉꯤꯕ ꯅꯠꯇ꯭ꯔꯣ
ꯄꯁꯔꯣ ꯐꯪꯉꯦ ꯍꯟꯗꯛꯇꯤ ꯐꯪꯉꯦ ꯂꯣꯏꯔꯦ ꯅꯪ ꯍꯟꯗꯛ ꯊꯥꯔꯔꯣꯏꯗ
ꯊꯥꯖꯤꯜꯂꯔꯣꯏꯗ ꯑꯩ ꯊꯥꯒꯦ ꯈꯜꯂꯝꯕꯅꯤ ꯑꯗꯨꯗ
ꯏꯗꯣ ꯇꯜꯂꯕ
ꯇꯨꯝꯝꯇ ꯑꯗꯣꯝ ꯅꯪ ꯑꯩ ꯌꯨꯝꯗ ꯍꯟꯗꯛꯁꯦ ꯑꯃ ꯀꯩꯅꯣꯝꯗꯤ ꯊꯥꯖꯤꯜꯂꯤꯦꯕ ꯀꯌꯥ ꯀꯌꯥꯅꯣ ꯗꯦꯁꯀꯤ ꯂꯥꯛꯈꯤꯕꯗꯨꯕꯨ
ꯑ ꯌꯥꯝꯗꯤ ꯀꯅꯣ ꯇ꯭ꯋ ꯑꯩꯈꯣꯏ ꯌꯨ ꯄꯤ ꯁꯤꯗꯝꯃ ꯇ꯭ꯋꯦꯟꯇꯤ ꯐꯣꯔ ꯇ꯭ꯋꯦꯟꯇꯤ ꯐꯣꯔ ꯐꯪꯕ
ꯊꯥꯒꯤ
ꯍꯟꯇꯦ ꯐꯥꯡ ꯃꯔꯤ ꯃꯔꯤ ꯈꯛꯇꯅꯤꯗ ꯄꯨꯟꯅ ꯍꯟꯅ ꯏꯁꯇꯣꯝ ꯑꯅꯤꯔꯛ ꯊꯨꯝ ꯐꯣꯡꯉ
ꯁꯤꯗ ꯑꯃ ꯀꯩꯅꯣꯒꯤ ꯏꯟꯇꯔꯟꯁꯤꯞ ꯑꯃ ꯊꯥꯖꯤꯜꯂꯤꯌꯦ ꯑꯩꯗꯣ ꯄꯤ ꯑꯦꯝ ꯏꯟꯇꯔꯟꯁꯤꯞ ꯍꯥꯏꯗꯅ ꯑꯃ ꯑꯗꯨꯒꯤ ꯊꯥꯖꯤꯟꯕꯗꯨꯒꯤ ꯑꯩꯅ
ꯥꯏ ꯄꯤ ꯑꯦꯝ
ꯑꯥ ꯎꯝ ꯑꯗꯨꯒꯤ ꯃꯣꯏ ꯑꯣꯛꯐꯝꯒꯤꯗ ꯇꯧꯕꯒꯤ ꯑꯃ ꯅꯍꯥꯟꯥꯟ ꯍꯥꯏꯔꯛꯄ ꯑꯗꯨꯒꯤ ꯏꯅꯥꯎꯄꯥ ꯑꯃ ꯏꯐꯝꯒꯨꯝꯕꯗ ꯑꯩꯈꯣꯏ ꯃꯣꯏ ꯑꯩ ꯄꯔ ꯊꯕꯛꯇꯨꯗꯤ ꯈꯪꯗꯦꯕꯀꯣ ꯑꯗꯨꯒ ꯀꯩꯅꯣꯁꯤꯅ ꯎ ꯑꯩꯒꯥꯗ ꯔꯦꯟꯇ ꯂꯩꯃꯤꯅ ꯑꯉꯥꯡ ꯑꯃ ꯂꯩꯌꯦ ꯍꯟꯗꯛ ꯁꯤ ꯄꯤꯌꯨ ꯌꯥꯎꯕ ꯑꯃ ꯋꯥꯅ ꯈꯪꯒꯦ ꯃꯥ ꯂꯥꯏ ꯄꯥꯛ ꯑꯗꯨꯝ ꯆꯠꯂꯒ ꯈꯣꯠꯂꯔꯦ ꯃꯥꯁꯦ ꯑꯗꯨꯝꯕ ꯀꯩ ꯀꯩ ꯑꯗꯨꯒ ꯊꯤꯖꯤꯟꯒꯟꯕ ꯍꯥꯏꯇꯥꯔꯦꯅꯦ ꯑꯅ ꯃꯥꯁꯦ ꯑꯣꯠꯄ ꯑꯅꯛꯄ ꯑꯗ ꯃꯥꯁꯤꯦ ꯍꯦꯛ ꯆꯠꯂꯦꯕ ꯑꯗꯨꯝ ꯗꯇꯥ ꯀꯩꯀꯩ ꯈꯨꯝꯃꯠꯄ ꯈꯣꯠꯄ
ꯑꯣ ꯃꯣꯏ ꯊꯥꯎ ꯁꯦꯡꯉꯨ ꯁꯦꯡꯗꯕꯥ ꯀꯃꯝ ꯀꯃꯥꯏ ꯌꯥꯝꯅꯣ ꯈꯣꯠꯇ ꯌꯦꯡꯉꯨꯗꯣꯏꯣ
ꯑꯗꯨꯗꯒꯤ ꯎꯝ
ꯑ ꯀꯩꯗ ꯍꯧꯗ
ꯑꯗꯨꯒꯤ ꯃꯩ ꯇꯧꯕꯗ ꯄꯩꯁꯥ ꯑꯗꯨ ꯊꯥ ꯊꯥꯒꯤ ꯂꯥꯛꯑꯒ ꯅꯦꯁꯤ ꯑꯗꯨ ꯑꯝꯕ ꯏꯂ ꯍꯧ ꯃꯥꯒꯤ ꯀꯩꯅꯣ ꯐꯪ ꯃꯥꯜꯂꯦ ꯍꯟꯗꯛꯀꯤꯗꯗꯤ ꯎꯝ ꯃꯥꯏ ꯃꯃꯥꯡꯒꯤꯗꯗꯤ ꯇꯔꯨꯛꯂ ꯀꯅꯣ ꯑꯗꯨꯃꯥꯏꯅ ꯑꯣꯏꯈꯤꯕ꯭ꯔꯥ ꯑꯗꯨꯃꯥꯏꯅ ꯇꯧꯔꯒ ꯅꯨꯃꯤꯠ ꯊꯥ ꯈꯔꯅꯤ ꯑꯣꯏꯕꯅꯦꯕ ꯑꯗꯣ ꯍꯟꯗꯛꯀꯤꯗꯤ ꯃꯥꯄꯟꯒꯤ ꯍꯟꯁꯥꯡꯒꯥꯡ ꯌꯧꯋꯦꯕꯀꯣ ꯑꯗꯨꯒꯤ
ꯑꯣ ꯑꯗꯨꯝ ꯇꯧꯗꯣꯏꯔꯣ ꯀꯨꯏꯅ ꯅꯣꯡꯃꯗ ꯉꯥꯏꯍꯥꯛ ꯉꯥꯏꯍꯥꯛ ꯆꯠꯂꯨ ꯋꯥꯏꯔ ꯁꯦ ꯄꯦꯕꯔ ꯊꯥ ꯇ
ꯂꯣꯏꯔꯝꯗꯥꯏꯗꯕꯨꯗꯤ ꯈꯔ ꯆꯠꯈꯤꯕꯀꯣ ꯑꯗꯨꯒ ꯑꯩ ꯑꯩ ꯑꯌꯥꯝꯕꯅꯗꯤ ꯌꯨꯝ ꯃꯥꯏ ꯌꯨꯝꯗꯩ ꯔꯦꯟꯇ ꯀ ꯇꯧꯖꯕꯁꯨ ꯌꯥꯎꯋꯤ ꯑꯗꯩ ꯑꯗꯨꯃꯥꯏꯅ ꯀꯩꯅꯣ ꯇꯧꯕꯁꯨ ꯌꯥꯎꯋꯦ ꯑꯗꯨꯒꯤ ꯄꯣꯠꯇꯨ ꯃꯥꯅ ꯊꯥꯖꯤꯜꯂꯨ ꯈꯣꯠꯆꯤꯜꯂꯣꯅ ꯍꯥꯏꯔꯛꯄ ꯍꯟꯗꯛ ꯑꯗꯨꯒꯤ ꯑꯩꯅ ꯃꯃꯥꯡ ꯃ ꯇꯧꯔꯒ ꯌꯦꯡꯕꯤꯈꯤꯕꯅꯦꯕ ꯑꯗꯨꯏꯗꯨꯣ ꯍꯣꯏꯐꯥꯎꯗꯤ ꯈꯪꯉꯝꯗꯔꯤꯑꯕ
ꯑꯣ ꯃꯣꯏ ꯑꯗꯨꯗꯤ
ꯌꯥꯔꯛ ꯇꯥꯔꯒꯗꯤ ꯑꯃꯨꯛ ꯎꯝ ꯍꯣꯏ ꯑꯗꯨꯃꯥꯏꯅ ꯐꯪꯕꯒꯤ ꯄꯣꯠꯅꯦꯕ ꯑꯗꯨꯅ ꯑꯗꯨꯝꯕ ꯌꯡꯣ ꯀ ꯌꯦꯡꯖꯔꯒ ꯌꯨꯝꯗ ꯂꯩꯔꯒ ꯂꯥꯏꯕ꯭ꯔꯦꯔꯤ ꯑꯣꯏꯅ ꯆꯠꯁꯤꯔꯁꯨ ꯑꯃꯨꯛ ꯈꯟꯕ ꯑꯗꯗꯒꯤ ꯍꯟꯗꯛꯀꯤ ꯑꯩꯅ ꯃꯇꯝ ꯃꯇꯝ ꯀꯨꯏꯅ ꯑꯩꯅ ꯂꯩꯁꯤꯜꯂꯨꯕꯁꯦ ꯑꯗꯨꯒꯤ ꯑꯩ ꯀꯩꯅꯣ ꯈꯔ ꯇꯧꯈꯔꯦꯕ ꯎ ꯍꯥꯏꯗꯤ ꯎꯝ ꯃꯊꯥ ꯈꯔ ꯍꯥꯏꯗꯤ ꯁꯥꯖꯤꯟꯕꯤ ꯈꯣꯠꯆꯤꯟꯕꯤ ꯑꯗꯨꯝ ꯍꯥꯏꯗꯤ ꯑꯥꯗ ꯆꯠꯈꯤꯗ꯭ꯔꯕꯩ ꯑꯗꯨꯝ ꯑꯥꯒꯤ ꯑꯦꯠꯃꯣꯁꯐꯤꯔꯣ ꯑꯃꯨꯛ ꯆꯠꯂꯨꯗꯣꯏꯦ ꯌꯥꯝ ꯇꯟꯁꯤꯟꯕꯤꯒꯦꯒ ꯇꯧꯕ ꯁꯤꯗ ꯑꯃꯨꯛ ꯑꯩ ꯁꯆꯤꯟꯒꯤ ꯃꯍꯨꯠꯠꯇꯥꯡ ꯈꯔꯒ ꯑꯩ ꯆꯠꯂꯦ ꯃꯥꯏꯔꯦꯟ ꯑꯃ ꯑꯩ ꯃꯥꯏꯔꯦꯟ ꯍꯥꯏꯁꯨ ꯃꯥꯏ ꯂꯩꯕ꯭ꯔꯦꯔꯤꯒꯤ ꯑꯃ ꯑꯩ ꯑꯃ ꯀꯥꯏꯒꯤꯗꯨꯗ ꯃꯥꯁꯨ ꯈꯔ ꯆꯠꯂꯦ ꯙ꯭ꯌꯥꯟꯗꯒ ꯇꯧꯔꯀꯣ ꯏꯅꯤ ꯁꯆꯟꯗꯨꯣ ꯟꯗꯒꯔ ꯆ ꯑꯗꯩ ꯆꯠꯊꯠꯁꯤꯟꯗꯨꯁꯨ ꯑꯃꯨꯛ ꯆꯠꯈꯤꯗ꯭ꯔꯕ ꯑꯗꯨꯒꯤ ꯃꯍꯨꯠ ꯃꯥꯏ ꯄꯥꯨꯡ ꯃꯤꯗꯨꯗ ꯑꯗꯨꯝ ꯌꯥꯟꯗꯒꯩ ꯏꯕꯥꯅꯤ ꯌꯨꯝ ꯂꯩꯉꯁꯦ ꯑꯗꯨꯝ ꯆꯠꯄ ꯑꯗꯨꯗꯩ ꯑꯩꯁꯦ ꯑꯦ ꯌꯨꯝꯗ ꯂꯩꯕꯩ ꯅꯨꯡꯉꯥꯏꯒ ꯃꯑꯣꯡ ꯑꯃ ꯇꯧꯕꯤꯜꯂꯛꯄ ꯑꯗꯩꯗꯤ ꯁꯤꯗ ꯑꯣꯏꯅ ꯂꯩꯔ ꯇꯧꯕ꯭ꯔꯥ ꯀꯩꯀꯩ ꯁꯥꯟꯅꯔꯒ ꯑꯗꯨꯅꯦ ꯑꯩꯅ ꯈꯜꯂꯝꯃꯤꯁꯦ ꯄ꯭ꯔꯦꯝꯅꯕꯨꯗꯤꯅ ꯇ ꯅ ꯑꯗꯩ ꯑꯩꯁꯨ ꯈꯟꯗꯤ ꯈꯜꯂꯤꯅꯤ ꯑꯗꯣ ꯕꯔꯤꯌꯦꯟꯒꯤ ꯄꯩꯁꯥ ꯑꯃꯨꯛ ꯁꯨꯝ ꯊꯥ ꯈꯨꯗꯤꯡꯒꯤ ꯍꯨꯜꯂꯛꯄ ꯏꯁꯤꯡꯟꯗꯨꯁꯨ ꯑꯃꯨꯛ ꯑꯩ ꯑꯃꯨꯛ ꯈꯪꯍꯠꯂꯛꯄ ꯅꯣꯏ
ꯁꯧꯔꯛꯇ꯭ꯔꯤꯕ
ꯇꯔꯦꯠꯕ ꯊꯥꯗꯣꯛꯄꯗꯤ ꯄꯨꯔꯥꯗꯤ
ꯑꯩꯈꯣꯏ ꯍꯦꯇꯥ ꯍꯔꯤꯡꯒ
ꯑꯗꯨ ꯍꯥꯏꯗꯤ ꯊꯥ ꯑꯃꯅꯤ ꯑꯅꯤꯁꯤꯗꯤ ꯑꯩ ꯍꯨꯟꯒꯕꯀꯣ
ꯎꯝ
ꯃꯗꯨꯕꯤ ꯑꯩꯁꯦ
ꯀꯩꯅꯣ ꯇꯧꯕ ꯍꯥꯏꯇꯥꯔꯦꯅꯦ
ꯎꯝ
ꯎ
ꯍꯣꯏ
ꯂꯣꯏ ꯕꯦꯔꯥꯅꯤꯗ ꯇꯧꯔꯤꯁꯤ ꯃꯣꯏꯁꯤꯗ ꯐꯣꯟ ꯍꯥꯏꯗꯤ ꯑꯩ ꯐꯣꯟ ꯑꯃ ꯑꯇꯣꯞꯄ ꯂꯥꯛꯄꯁꯦ ꯋꯥꯔꯤ ꯁꯥꯟꯅꯕ ꯌꯥꯗꯣꯏꯔꯥ ꯑꯗꯨꯝ
ꯑ ꯍꯥꯏꯔ ꯌꯥꯝ ꯍꯥꯏꯅꯗꯕꯤ ꯁꯨꯝ ꯍꯣꯏ ꯑꯩ ꯊꯧꯐꯝ ꯇꯧꯔꯤ ꯈꯣꯠꯂꯤ ꯍꯥꯏꯔ ꯊꯝꯔꯒ ꯀꯩ ꯀꯥꯏꯗꯦ
ꯑꯣ
ꯉꯁꯥꯏ ꯉꯁꯥꯏ ꯐꯣꯟꯗꯗꯤ ꯄꯥꯏꯁꯤꯟ ꯌꯥꯗꯍꯦ ꯁꯤ ꯁꯥꯟꯅꯩ ꯐꯣꯟꯁꯤꯗꯗꯤ ꯄꯥꯏ ꯌꯥꯗꯦꯕ
ꯑ
ꯁꯤ ꯑꯩꯈꯣꯏꯗꯨꯗꯁꯨ ꯃꯪꯡ ꯐꯣꯟ ꯇꯧꯔꯦ ꯍꯧꯖꯤꯛ ꯏꯁꯣꯏ ꯍꯅꯩ ꯄꯥꯏꯗ ꯑꯗꯨꯝ
ꯑꯣ ꯑꯗꯨꯝ ꯀꯩꯅꯣꯗꯤ ꯂꯩꯔꯝꯃꯣꯏꯕ ꯀꯩꯅꯣꯗꯤ ꯂꯩꯔꯝꯃꯣꯏꯕ
ꯎꯝ ꯑꯇꯣꯞꯄꯗ ꯂꯩ ꯀꯦꯦ
ꯑꯇꯣꯞꯄ ꯀꯩꯅꯣꯗꯤ ꯍꯣ ꯍꯣ ꯂꯩꯕꯗꯣ ꯑꯗꯨꯝꯕ ꯈꯣꯠꯄꯗꯤ ꯂꯩꯔꯣꯏꯀꯣ ꯑꯗꯨꯑꯣꯏꯗꯤ
ꯏ
ꯍꯣꯏ ꯍꯣꯏ ꯑꯗꯨ ꯃꯣꯏ
ꯀꯔꯤꯦ
ꯇꯥꯕ꯭ꯔꯣ
ꯇꯥꯏ ꯇꯥꯏ
ꯑꯣ ꯍꯣ ꯍꯣ ꯑꯗꯨꯗꯤ
ꯐꯔꯦ ꯐꯔꯦ ꯑꯗꯨꯗꯤ ꯍꯣꯔꯦꯟ ꯑꯃꯨꯛ ꯁꯥꯟꯅꯔꯁꯦ
ꯑꯣ ꯍꯣꯏ
ꯎꯝ ꯃꯤꯅꯤꯠ ꯆꯨ ꯀꯩꯅꯣ ꯇꯔꯥꯃꯥꯊꯣꯏ ꯐꯥꯔꯦ ꯌꯥꯔꯦꯗ ꯎꯝ ꯆꯪ ꯌꯥꯝꯝ ꯆꯔꯁꯤꯔ ꯀ
ꯑꯗꯨꯪ ꯅꯝꯃ ꯊꯝꯃꯣ
ꯏꯟꯀꯣꯜ ꯇꯧꯔꯒꯦ
ꯍ ꯍꯣꯏ